ꯑꯦ ꯕꯦ ꯀꯩ ꯂꯩꯔꯦ
ꯑꯥꯎ ꯆꯥꯛ ꯏꯁꯤꯡ ꯍꯣꯠꯅꯔꯦ
ꯎꯝ ꯆꯥꯔꯦ
ꯀꯩ ꯏꯟꯖꯥꯡ ꯆꯥꯔꯕ
ꯉꯁꯤꯗꯤ ꯎꯝ ꯃꯌꯥꯟ ꯃꯌꯥꯟ ꯊꯣꯡꯕ ꯑꯣꯏꯅ ꯇꯧꯔꯦ
ꯇ ꯆꯅꯕꯣ
ꯀ ꯆꯥꯅꯔꯦ
ꯎꯝ ꯀꯩ ꯃꯊꯦꯜꯅ ꯈꯔ ꯍꯥꯎꯔꯦ
ꯑꯥꯎ ꯍꯋꯥꯏ ꯊꯣꯡꯖꯤꯜꯂꯦ ꯉꯁꯤꯗꯤ
ꯑꯝ
ꯀꯃꯥꯏ ꯀꯃꯥꯏ ꯇꯧꯔꯤꯒꯦ ꯍꯧꯖꯤꯛꯀꯥꯟꯁꯤꯕꯨ ꯌꯨꯝꯗ ꯂꯩꯕꯁꯤꯕꯨ ꯅꯨꯡꯁꯥꯁꯨ ꯌꯥꯝ ꯁꯥꯔꯦ ꯀꯃ ꯊꯕ ꯀꯣꯃꯤ ꯕ꯭ꯔꯣ ꯆꯤꯜꯂꯤꯕ꯭ꯔꯣ
ꯊꯕꯛꯇꯤ ꯍꯧꯖꯤꯛꯅ ꯈꯔ ꯀꯣꯝꯃꯦ ꯑ ꯒꯤ ꯊꯥꯔꯤ ꯑꯗꯨꯅ ꯈꯥꯛ ꯀꯣꯝꯃꯤ ꯑꯗꯨ ꯅꯨꯡꯁꯥꯗꯤ ꯌꯥꯝ ꯁꯥꯏ ꯅꯨꯡꯁꯥ ꯁꯥꯕꯁꯤꯅ ꯉꯥꯏꯍꯥꯛ ꯀꯟꯅ ꯁꯥꯔꯒ ꯅꯣꯡꯃ ꯈꯤꯇꯪ ꯇꯥꯕꯁꯦ ꯅꯣꯡꯃ ꯈꯤꯇꯪ ꯇꯥꯔꯒ ꯑꯃꯨꯛ ꯀꯟꯅ ꯁꯥꯕꯁꯦ ꯑꯗꯨꯅ ꯑꯉꯥꯡꯁꯤꯡ ꯅꯥꯜꯂꯒ ꯐꯀꯗ꯭ꯔꯥ ꯍꯥꯏꯅ ꯄꯥꯈꯠꯄꯗꯤ ꯂꯩ ꯑꯗꯨ ꯍꯧꯐꯥꯎꯇꯤ ꯑꯅꯥ ꯑꯌꯦꯛ ꯌꯥꯎꯗ꯭ꯔꯤ
ꯎꯝ ꯑꯩꯈꯣꯏꯁꯨ ꯅꯣꯡꯃ ꯑꯃꯇ ꯀꯣꯏꯔꯛꯀꯦꯗꯤ ꯈꯟꯕꯅꯦ ꯑꯗꯣ ꯊꯕꯛꯁꯦ ꯅꯨꯡꯇꯤ ꯊꯕꯛꯁꯦ ꯆꯤꯟꯃꯟꯗꯅ ꯑꯉꯥꯡꯒꯤ ꯁ꯭ꯀꯨꯜ ꯆꯠꯅꯕꯒꯤ ꯑꯌꯨꯛꯁꯤꯃ ꯑꯗꯨꯝ ꯃꯇꯝ ꯂꯣꯏꯈ꯭ꯔꯦ ꯑꯗꯩ ꯆꯥꯛ ꯏꯁꯤꯡ ꯆꯥꯕꯅꯦ ꯑꯗꯒꯤ ꯍꯜꯂꯛꯑꯒ ꯇꯨꯤꯁꯟꯒꯤ ꯀꯔꯤꯒꯤ ꯇꯧꯕꯅꯦ ꯃꯌꯥꯝꯁꯤꯗ ꯑꯝꯇꯪ ꯀꯣꯏꯔꯛꯀꯦꯗꯤ ꯈꯟꯕꯅꯤ ꯁꯪꯕ ꯃꯇꯝ ꯂꯩꯔꯀꯥꯟꯗ ꯀꯣꯏꯔꯛꯀꯦ
ꯑꯍꯥꯡꯁꯤꯡ ꯍꯧꯖꯤꯛꯇ ꯚꯦꯀꯦꯁꯟ ꯄꯤꯗ꯭ꯔꯤꯕ꯭ꯔꯥ ꯁ꯭ꯀꯨꯜ ꯑꯌꯥꯝꯕꯗꯤ ꯄꯤꯔꯦ ꯄꯤꯗꯕ ꯈꯔꯕꯨꯗꯤ ꯌꯥꯎꯒꯅꯤ
ꯑꯣ ꯄꯤꯕꯗꯤ ꯄꯤꯔꯦ ꯑꯗꯣ ꯇꯥꯏꯃꯤꯡꯁꯦ ꯈꯤꯇꯪ ꯆꯥꯟꯅꯗꯕ ꯑꯩꯈꯣꯏꯒꯤ ꯌꯨꯝꯗ ꯗꯨꯀꯥꯟ ꯃꯆꯥ ꯑ ꯑꯃꯁꯨ ꯍꯦꯛ ꯊꯝꯃꯤꯌꯦ ꯃꯇꯝ ꯍꯥꯡꯕ ꯗ ꯁꯨꯝ ꯉꯥꯏꯍꯥꯛ ꯉꯥꯏꯍꯥꯛ ꯌꯦꯡꯖꯦ ꯍꯥꯏꯗꯅ ꯑꯗꯨꯅ ꯊꯕꯛꯁꯦ ꯀꯣꯝꯕꯁꯤꯦ ꯏꯔꯩ ꯂꯩꯇ꯭ꯔꯦ
ꯃꯥꯅꯦ ꯀꯒꯤ ꯍꯥꯏꯅꯤꯡ ꯍꯥꯏꯅꯕꯉꯥꯏ ꯐꯝꯕꯒꯤ ꯐꯝꯕꯁꯦ ꯐꯝꯕꯒꯁꯨ ꯋꯥꯏ ꯑꯗꯣ ꯎꯝ ꯇꯪ
ꯏꯁꯥꯁꯦ ꯁꯥꯖꯦꯜꯗꯤ ꯇꯧꯋꯦꯕꯨ ꯍꯧꯖꯤꯛꯀꯥꯟꯒꯤ ꯂꯥꯏꯅꯥ ꯇꯤꯟꯅꯥꯁꯤꯒ ꯑꯌꯨꯛ ꯑꯉꯟꯕ ꯅꯨꯃꯤꯗꯥꯡ ꯋꯥꯏꯔꯝ ꯋꯥꯛꯀꯤꯡ ꯍꯦꯛ ꯍꯦꯛ ꯉꯥꯏꯍꯥꯛ ꯉꯥꯏꯍꯥꯛ ꯇꯤ ꯆꯠꯂꯤ ꯑꯉꯥꯡ ꯈꯔꯒ ꯇꯧꯔꯒ
ꯑꯩ ꯍꯧꯖꯤꯛꯀꯥꯟꯁꯦ ꯑꯩꯈꯣꯏꯅꯦ ꯋꯥꯛꯀꯤꯡꯁꯦ ꯖꯒꯥꯁꯤꯕꯨ ꯌꯥꯝ ꯀꯟꯅ ꯕ ꯍꯋꯥ ꯅꯨꯡꯆꯁꯤ ꯃꯔꯥꯡ ꯀꯥꯏꯗꯕꯒ ꯑꯗꯨꯒ ꯏꯌꯪ ꯉꯟꯇꯥ ꯉꯟꯇꯥ ꯆꯠꯅꯕ ꯇꯧꯋꯤ ꯑꯗꯨ ꯍꯧꯖꯤꯛꯁꯤ ꯀꯩꯅꯣꯒꯤ ꯁꯥꯏꯀꯜ ꯍꯥꯏꯔꯒꯗꯤ ꯁꯥꯏꯀꯜ ꯑꯩ ꯇ꯭ꯔꯦꯟ ꯑꯃꯨꯗ ꯑꯩꯅ ꯃꯪꯁꯤꯗ ꯑꯉꯥꯡ ꯅꯨꯄꯥ ꯃꯆꯥ ꯄꯁꯨ ꯌꯥꯎꯔꯤꯦ ꯑ ꯑꯦꯛꯁꯔꯁꯥꯏꯁ ꯑꯣꯏ ꯋꯥꯋꯥꯛꯀꯤꯡꯒꯤ ꯃꯑꯣꯡꯗ ꯑꯣꯁ ꯍꯥꯏꯗ ꯃꯥꯔꯦ
ꯍꯣꯏ ꯃꯁꯥꯗꯣ ꯂꯦꯡꯉꯛꯑꯣ ꯑꯣꯠꯄꯒꯤ ꯆꯥꯡ ꯖꯣꯜꯛ ꯆꯄꯅꯤꯅ
ꯎꯝ
ꯑꯩꯈꯣꯏꯒꯤ ꯑꯗꯨꯒꯨꯝꯕꯁꯨ ꯇ ꯁꯖꯤ ꯄꯖꯦꯟ ꯑꯣꯏꯅ ꯌꯥꯝ ꯇꯧꯅꯔꯦ ꯑꯩꯈꯣꯏ ꯁ꯭ꯋꯥꯏꯗꯁꯨ ꯑꯗꯨꯝ ꯆꯠꯅꯩ ꯅꯍꯥꯈꯦ
ꯎꯝ
ꯑ ꯑꯉꯥꯡ ꯅꯨꯨꯕꯤꯁꯤꯡꯁꯦ ꯅꯨꯡꯇꯤꯒꯤ ꯉꯍꯥ ꯉꯥꯛ ꯄꯨꯊꯣꯛꯑꯒ ꯥꯛꯀꯤꯡ ꯑꯣꯏꯅ ꯍꯦꯛ ꯍꯦꯛ ꯂꯝꯄꯥꯛꯇ ꯀꯩꯗ ꯉꯥꯟꯅ ꯄꯨꯊꯣꯛꯄꯤꯕ
ꯎꯝ ꯍꯥꯡꯁꯦ ꯑꯉꯥꯡꯁꯤꯡ ꯁꯥꯟꯅꯐꯝ ꯂꯝꯄꯥꯛꯁꯤꯐꯥꯎ ꯃꯔꯥꯡ ꯀꯥꯏꯁꯤꯜꯂꯛꯇ꯭ꯔꯤ ꯂꯝꯁꯦ ꯎꯝ ꯑꯗꯨꯅ ꯂꯥꯏꯔꯤꯛ ꯇꯝꯕꯒꯤ ꯃꯑꯣꯡꯁꯤꯅꯁꯨ ꯑꯩꯣꯏꯒꯤ ꯂꯝꯃꯒ ꯂꯩꯇꯕꯅꯦ ꯂꯥꯏꯔꯤꯛ ꯇꯝꯕꯅ ꯆꯤꯟꯕꯅꯦ ꯑꯉꯥꯡꯁꯤꯡꯁ ꯂꯦꯡ ꯑꯣꯠꯄꯒꯤ ꯆꯥꯡꯁꯦ ꯈꯔ ꯋꯥꯠꯂꯦ ꯑ
ꯇꯥꯃꯣ ꯍꯣꯏꯗꯤ ꯌꯨꯝ ꯀꯩ ꯆꯥꯎꯕꯅꯤꯅ ꯑꯗꯨꯝ ꯌꯥꯕ ꯅꯠꯇ꯭ꯔꯣ ꯀꯃꯥꯏꯅ ꯇꯧꯔꯤꯒꯦ
ꯌꯥꯕꯗꯤ ꯌꯥꯏ ꯑꯗꯨꯕꯨ ꯑꯉꯥꯡꯈꯩ ꯁꯤ ꯌꯨꯝꯗ ꯁꯨꯝꯃꯥꯡ ꯁꯦꯂꯣꯡꯗꯣ ꯁꯥꯟꯅꯗꯨꯅ ꯀꯌꯥꯝ ꯍꯨꯃꯥꯡ ꯇꯥꯔꯨꯅꯤ
ꯎꯝ
ꯂꯝꯍꯥꯡ ꯂꯝꯄꯥꯛꯇ ꯑꯩꯈꯋꯥꯣꯏꯁꯨ ꯃꯛ ꯃꯛꯇ ꯑꯗꯨꯝ ꯄꯨꯊꯣꯛꯏ ꯃꯣꯏꯅꯅꯕꯁꯨ ꯇꯧꯕꯗꯤ ꯌꯥꯎꯋꯤ ꯑꯗꯣ ꯂꯥꯞ ꯄꯅꯤꯅ ꯎ ꯎꯝ
ꯊꯕꯛ ꯆꯠꯅꯕ ꯆꯂ ꯆꯂꯦꯦ ꯆꯠꯇ꯭ꯔꯒꯅ ꯑꯗꯨꯃꯥꯏꯅ ꯑꯩꯈꯣꯏꯗꯤ ꯗꯨꯀꯥꯟ ꯑꯃꯁꯨ ꯂꯩꯁꯜꯂꯛ ꯂꯨꯔꯕꯅꯤꯅ ꯊꯕꯛꯁꯦ ꯍꯥꯡꯒ꯭ꯔꯦ ꯠꯇ꯭ꯔꯦ ꯅꯨꯡꯇꯤꯒꯤ ꯊꯕꯛꯁꯦ ꯑꯗꯨꯝ ꯆꯤꯜ ꯂꯩꯔꯦ
ꯎꯝ
ꯑꯗꯨꯅ ꯃꯔꯤ ꯃꯇꯥ ꯑꯃ ꯑꯃꯗ ꯉꯥꯏꯍꯥꯛ ꯀꯣꯏꯊꯣꯛꯄꯒꯤ ꯇꯥꯏꯃꯤꯡꯁꯦ ꯏꯔꯩ ꯂꯩꯇ꯭ꯔꯦ
ꯎꯝ ꯆ ꯆꯄ ꯄꯨꯁꯨꯄ ꯑꯩꯈꯣꯏꯒꯤ ꯋꯥꯈꯜ ꯃꯥꯏꯟꯁ ꯔꯤꯀ꯭ꯔꯦꯁꯟ ꯍꯥꯏꯒꯗ꯭ꯔꯥ ꯔꯤꯀ꯭ꯔꯦꯁ ꯇꯧꯅꯕ ꯍꯥꯏꯒꯗ꯭ꯔꯥ
ꯑꯗꯣ ꯍꯟꯗꯛ ꯃꯔꯛ ꯍꯧꯛꯇꯤ ꯑꯉꯥꯡ ꯁ꯭ꯀꯨꯜ ꯇꯤ ꯈꯔ ꯊꯥꯔꯕꯅꯤꯅ ꯈꯔꯗꯤ ꯄꯣꯊꯥꯕꯗꯤ ꯐꯪꯉꯦ
ꯎꯝ ꯀꯁꯨ ꯍꯦ ꯑ ꯋꯥꯈꯜꯁꯦ ꯈꯔ ꯈ ꯆꯠꯊꯣꯛꯑꯒ ꯐ꯭ꯔꯦꯁ ꯑꯣꯏꯕ ꯍꯦꯟꯕꯅꯤ
ꯎꯝ ꯑꯗꯨꯅ ꯑꯩꯅ ꯀꯥꯂꯦꯟ ꯁꯨꯇꯤ ꯊꯥꯔꯤꯉꯩꯁꯤꯗ ꯈꯔ ꯄꯣꯊꯥꯍꯧꯔꯒꯦꯅ ꯊꯕꯛꯁꯦ ꯃꯣꯏ ꯃꯣꯏ ꯂꯩꯕꯗꯩꯗꯤ ꯈꯔꯗꯤ ꯀꯣꯝꯃꯦ ꯑꯌꯨꯛ ꯌꯥꯝ ꯀꯟꯅ ꯉꯟꯅ ꯍꯧꯒꯠꯂꯝꯕꯗꯣ ꯁꯨꯇꯤ ꯃꯅꯨꯡꯅ ꯈꯤꯇꯪ ꯔꯦꯁꯇꯤ ꯐꯪꯉꯦ
ꯎꯝ
ꯑꯩꯒꯤ ꯇꯧꯒꯗꯕ ꯇꯧꯔꯒ
ꯁꯤꯟꯕꯗꯤ ꯑ ꯎꯄ ꯂꯩꯕ
ꯎꯝ
ꯕꯨꯗꯤ ꯃꯁꯥꯟꯅ ꯈꯔ ꯂꯣꯏꯁꯤꯜꯂꯨ ꯑꯁꯤ ꯃꯇꯧ ꯎꯨꯡꯁꯤꯃ ꯁꯦꯡꯗꯣꯛꯎ ꯍꯥꯏꯗꯅ ꯁꯦꯡꯗꯣꯛꯄ ꯌꯥꯕ ꯑꯗꯨꯅ
ꯎꯝ
ꯆꯝꯕꯤꯕꯗꯒꯤ ꯑꯦ
ꯑꯗꯨꯅ ꯉꯁꯤꯗꯤ ꯁꯨꯇꯤ ꯊꯥꯔꯕ ꯃꯅ ꯑꯁ ꯏꯃ ꯀꯩ ꯀꯩ ꯂꯣꯏ ꯂꯣ ꯁꯤꯜꯂꯦ ꯑꯗꯒꯤ ꯐꯤ ꯔꯣꯟ ꯆꯥ ꯔꯣꯟ ꯉꯥꯍꯥꯟꯒꯩ ꯁꯨꯕꯁ ꯆꯥꯕ ꯉꯝꯗꯕ ꯃꯌꯥꯝꯗꯣ ꯉꯁꯤꯗꯤ ꯁꯨꯗꯣ ꯑꯦ
ꯎꯝ
ꯑꯗꯨꯅ ꯊꯕꯛ ꯃꯌꯥꯝꯁꯦ ꯍꯦꯛꯇ ꯌꯥꯗꯕ
ꯃꯥꯅꯤ ꯑꯗꯨ ꯅꯣꯡ ꯆꯤꯡꯗꯤ ꯀꯃꯥꯏꯅ ꯇꯧꯕꯅꯣ ꯇꯥꯕ꯭ꯔꯥ ꯁꯣꯝꯗꯗꯤ ꯂꯧꯁꯤꯦ ꯏꯁꯤꯡ ꯋꯥꯠꯇꯅ ꯍꯧꯕ ꯌꯥꯗꯗꯅ ꯂꯩꯔꯦꯅꯦ
ꯅꯣꯡꯁꯦ ꯈꯔ ꯈꯔꯗꯤ ꯇꯥꯏꯝ ꯃꯔꯛ ꯃꯔꯛꯇ ꯑꯗꯨ ꯌꯥꯝ ꯍꯦꯛꯇ ꯀꯥ ꯍꯦꯟꯅ ꯆꯨꯕꯗꯤ ꯑꯣꯏꯗꯦ ꯑꯣ ꯍꯟꯗꯛꯁꯦ ꯅꯣꯡꯁꯦ ꯀꯅ ꯆꯨꯔꯛꯈꯤꯒꯗ꯭ꯔꯗꯤ ꯈꯪꯗꯦ ꯈꯔꯗꯤ ꯂꯤꯛꯄꯒꯤ ꯃꯑꯣꯡ ꯇꯧꯋꯤꯅꯦ
ꯎꯝ ꯀꯦꯅꯦꯜ ꯃꯅꯥꯛ ꯅꯛꯄ ꯂꯧꯀꯣꯟꯁꯤꯡꯁꯤ ꯈꯔ ꯈꯔ ꯑꯗꯨꯝ ꯍꯧꯅꯔꯦ ꯑ ꯑꯩꯈꯣꯏꯁꯨ ꯅꯣꯡ ꯈꯔ ꯈꯔ ꯇꯥꯕ ꯃꯔꯛꯇ ꯂꯩ ꯏꯁꯤꯡ ꯈꯖꯤꯛ ꯌꯥꯎꯔꯤꯉꯥꯏꯁꯤꯗ ꯈꯣꯏꯗꯣꯛꯍꯧ ꯆꯦꯗꯅ ꯈꯣꯏꯗꯣꯛꯄꯗꯤ ꯈꯣꯏꯗꯣꯛꯍꯧꯔꯦ ꯑꯗꯨꯕꯨ ꯋꯥꯇꯤ ꯋꯥꯠꯂꯤ ꯑꯃꯨꯛꯛꯇꯗ ꯌꯥꯖꯔꯣꯏ
ꯎꯝ
ꯍꯟꯗꯛꯛꯇꯀꯤ ꯉꯥꯁꯨ ꯑꯅꯦꯛ ꯄꯥꯜꯂꯤ ꯅꯣꯡꯁꯤ ꯌꯥꯝ ꯆꯨꯗ꯭ꯔꯥ ꯈꯟꯕꯅꯦ ꯑꯗꯣ ꯁꯨ ꯆꯨꯗꯦ
ꯑ
ꯑ
ꯇꯃ ꯔꯝꯖꯨ ꯆꯨꯗꯕ꯭ꯔꯣ ꯍꯟꯗꯛ ꯁꯤ ꯅꯣꯡꯁꯦ ꯑ ꯃꯇꯦꯛ ꯃꯇꯦꯛ ꯆꯨꯏ ꯍꯥꯏꯕ ꯑꯝ ꯇꯟ
ꯎꯝ ꯉꯥꯏꯍꯥꯛ ꯇꯥꯕꯗ ꯀꯠꯇꯅ ꯇꯥꯔꯝꯃꯒ ꯀꯟꯅ ꯇꯥꯔꯝꯃꯒ ꯄꯣꯠꯂꯥꯎ ꯍꯥꯡꯈ꯭ꯔꯒ ꯁꯨ ꯁꯨꯗꯕꯤꯗꯣ ꯑꯗꯨꯃꯥꯏꯅ ꯇꯧ ꯂꯩꯔꯦ
ꯎꯝ
ꯅꯦ ꯎꯝ
ꯊꯕꯛ ꯏꯟꯉꯥꯡ ꯆꯠꯄꯗꯤ ꯀꯃꯥꯏ ꯀꯃꯥꯏꯅ ꯇꯧꯅꯔꯤ ꯑꯉꯥꯡꯈꯩ ꯁꯨꯇꯤ ꯃꯅꯨꯡꯅ ꯈꯔ ꯀꯣꯝꯃꯦ
ꯎꯝ ꯑꯣ ꯃ ꯍꯟꯗꯛꯇꯤ ꯁꯤꯤꯟꯡꯂꯣꯡꯁꯤꯡꯗꯤ ꯀꯣꯝꯃꯦ ꯍꯥꯟꯅꯗꯤ ꯑꯉꯥꯡꯁꯦ ꯊꯤꯟꯗꯣꯛ ꯊꯤꯟꯖꯤꯟ ꯇꯧꯕꯅꯤꯅ ꯁꯤꯤꯜꯂꯤ
ꯎꯝ
ꯂꯩꯔꯕꯅꯤꯅ ꯈꯔ ꯃꯈꯊꯛꯗꯤ ꯀꯣꯝꯃꯦ
ꯍꯣꯏ ꯑꯉꯥꯡ ꯑꯅꯤꯗꯣ ꯑꯃꯃꯨꯛ ꯊꯤꯟ ꯑꯃꯃꯨꯛ ꯊꯤꯟ ꯂꯧ ꯊꯣꯛꯄꯁꯨ ꯇꯧꯕꯅꯤꯅ ꯊꯕꯛꯁꯦ ꯆꯤꯜꯂꯦ ꯃꯣꯏ ꯏꯁꯨꯡꯀꯥ ꯍꯧꯔꯛꯄꯗꯗꯤ
ꯎꯝ
ꯀꯣꯏꯁꯨꯅꯤ ꯊꯤꯟꯗꯣꯛ ꯊꯤꯟ ꯊꯤꯟ ꯑꯗꯒꯤ ꯑꯃꯨꯛ ꯂꯧꯕꯒ ꯑꯗꯒꯤ ꯊꯕꯛ ꯃꯌꯥꯝꯁꯦꯒ ꯑꯁ ꯉꯥꯛꯇ ꯄꯣꯊꯥ ꯐꯪꯗꯦ ꯑꯗꯨꯅ ꯅꯨꯃꯤꯠꯇꯒ ꯆꯥꯛ ꯇꯣꯂꯛꯄꯗ ꯇꯞ ꯇꯥꯏ
ꯎꯝ ꯃꯥꯅꯤ ꯑꯉꯥꯡꯄ ꯂꯩꯕꯁꯨ ꯌꯥꯗꯕꯅꯤ
ꯎꯝ
ꯑꯥꯡꯗꯅꯕ ꯀꯩꯅꯣꯅꯣ ꯍꯧꯖꯤꯛꯁꯦ ꯅꯣꯡꯁꯤ ꯑꯃꯨꯛꯇ ꯅꯨꯡꯁꯥ ꯑꯃꯨꯛꯀꯟ ꯅꯨꯡꯁꯥ ꯇꯧꯕꯁꯦ ꯑꯉꯥꯡ ꯅꯥꯒꯟꯕꯅꯤ
ꯑꯧ ꯍꯣꯏ ꯇꯥꯝꯃꯣ ꯀꯥꯂꯦꯟ ꯁꯨꯇꯤ ꯊꯥꯕꯅꯤꯅ ꯅꯣꯡꯃ ꯑꯉꯥꯡꯈꯩ ꯄꯨꯔꯒ ꯍꯦꯛ ꯀꯣꯏꯊꯣꯔꯛꯀꯦ
ꯎꯝ ꯎꯝ ꯎꯝ ꯍ‌ꯣ ꯍꯣꯏ
ꯑꯗꯨꯒ ꯑꯩꯈꯣꯏ ꯑ ꯈꯤꯇꯪ ꯎꯅꯔ ꯍ ꯊꯃꯦ ꯊꯃꯦ ꯁꯤꯦꯒꯗ